ꯇ
ꯍꯥꯏ
ꯑꯦꯁꯕꯤꯀ ꯏꯁꯆꯟ
ꯍꯥꯏ ꯂꯩꯀꯥꯏꯒꯤ ꯏ ꯀꯥꯏꯅ ꯏꯁꯥꯟ ꯑꯣꯏ ꯏꯗꯔꯦ ꯁꯅꯨꯕꯤ ꯑꯣꯜꯂꯦ
ꯂꯩ ꯀꯥꯏꯀꯤ ꯏꯆꯟ ꯑꯩꯒꯤ ꯏꯄꯤ ꯏꯆꯟꯅꯤꯅꯦ ꯑꯩ ꯈꯨꯡꯒꯪꯒꯤ ꯏꯆꯟ ꯆꯁꯤ ꯀꯩꯗꯔꯤꯒꯦ ꯀꯩꯗꯧꯔꯤꯒꯦ ꯁꯥ ꯥ ꯁꯕꯛꯈ꯭ꯔꯥ ꯐꯔꯔꯕꯣ
ꯦꯁꯅ ꯅꯨꯡꯉꯥꯏꯔꯦ ꯍꯧꯖꯤꯛꯇꯤ ꯃꯄꯥꯟꯗ ꯐꯥꯝꯃꯒꯂꯑꯦ ꯐꯖꯅ ꯅꯨꯡꯉꯥꯏꯔꯦ ꯅꯨꯡꯁꯤꯠ ꯁꯤꯠꯄꯒꯤꯦ ꯉꯁꯥꯏꯗꯣ ꯅꯣꯡ ꯈꯔ ꯆꯨꯑꯦꯅ
ꯍꯣꯏ ꯍꯧꯖꯤꯛꯇꯤ ꯃꯅꯨꯡꯗ ꯍꯤꯠꯄꯒꯁꯨ ꯑꯗꯨꯝ ꯌꯥꯔꯅꯤꯅꯦ
ꯁꯦꯞꯇꯔꯦ ꯍꯧꯖꯤꯛꯇꯤ ꯃꯄꯥꯟꯗ ꯑꯗꯨꯝ ꯅꯨꯡꯁꯤꯠ ꯁꯦꯄ ꯑꯗꯨ ꯑꯗꯨ ꯁꯤꯦꯄꯒꯦ ꯄꯥꯅ ꯐꯝꯕꯅ ꯅꯪꯗꯦꯕ
ꯑꯗꯨꯅꯦ ꯅꯣꯏꯒꯤ ꯄꯨꯟꯁꯤꯗꯤ ꯌꯥꯝ ꯀꯜꯂꯛꯆꯩꯗ
ꯑꯁ ꯀꯩ ꯄꯨꯟꯁꯤꯅ ꯋꯥꯔ ꯀꯅꯤ ꯁꯤꯗ
ꯑꯗꯨꯝ ꯆꯥꯔꯒ ꯑꯗꯨꯝ ꯐ꯭ꯔꯤꯗ ꯂꯩ ꯐ꯭ꯔꯤꯗ ꯂꯩ ꯅꯨꯡꯉꯥꯏꯇ ꯑꯣ ꯅꯨꯡꯉꯥꯏꯅꯦ
ꯑꯗꯩ ꯑꯗꯨꯃꯥꯏꯅ ꯑꯁ ꯇꯟꯕꯨ ꯇꯜꯂꯛꯑꯦꯍ
ꯂꯩꯥꯏꯌ ꯍ ꯅꯨꯡꯉꯥꯏ ꯍ ꯂꯩ ꯈꯨꯁꯤꯁꯤꯦ
ꯅꯨꯡꯉꯥꯏꯃꯟꯗꯅ ꯌꯥꯗ꯭ꯔꯦ ꯅꯨꯡꯉꯥꯏꯃꯟꯗꯅ ꯅꯨꯡꯉꯥꯏꯇ꯭ꯔꯦ ꯊꯕꯛ ꯂꯣꯏꯔꯕꯣ
ꯊꯕꯛ ꯇꯧꯔꯤꯌꯦ
ꯑꯣ ꯃꯁꯤꯅꯥ ꯀꯩ ꯋꯥꯇ
ꯊꯕꯛꯇꯤ ꯊꯕꯛ ꯍꯥꯏꯔꯒꯩꯅꯣꯅꯤꯗ ꯐ꯭ꯔꯤ ꯐ꯭ꯔꯤꯗ ꯂꯩ ꯚ ꯍꯥꯏ ꯇꯥꯔ ꯑꯩ ꯉꯁꯤꯗꯤ ꯀꯩꯅꯣ ꯇꯥꯔꯦ ꯀꯩꯅꯣꯗ ꯇꯝꯐꯝꯗꯨꯗ ꯃꯤ ꯇꯝꯐꯝ ꯃꯤ ꯇꯝꯐꯝꯗ ꯇꯥꯏꯌꯦ ꯀꯤꯗꯦꯗ ꯀꯤꯗꯦꯗ ꯇꯝꯃꯣꯏꯗ ꯑꯩꯉꯣꯟꯗꯤ ꯇꯝꯗꯕꯅꯤ
ꯅꯊꯟ ꯇꯔꯣ ꯀꯅꯥ ꯂꯩꯔꯣ
ꯁꯟꯗꯅꯤꯗ ꯃꯤ ꯑꯅꯤꯒ ꯄꯤꯕꯖꯥꯠꯅꯠꯇꯦꯗ
ꯑꯁ ꯐꯖ ꯀꯤꯔꯝꯒꯅꯤꯍꯦ ꯑꯗꯨꯗꯦ
ꯀꯕꯤꯗꯦ ꯀꯕꯤꯌ
ꯑ ꯅꯪꯒꯤ ꯅꯁꯥꯗ ꯀꯩꯀꯩꯅꯣꯗꯤ ꯐꯥꯎꯔꯝꯒꯅꯤꯍꯦ
ꯐꯥꯎꯗꯦ ꯐꯥꯎꯗꯦ ꯑꯩꯈꯣꯏ ꯑꯩꯈꯣꯏꯒꯤ ꯀꯩꯅꯣꯗ ꯂꯝꯕꯤꯗ ꯄꯨꯡꯉꯥꯟ ꯉꯟꯕꯅꯤ ꯏꯁꯇꯤꯠ ꯂꯦꯝꯅꯀꯣ
ꯍꯥꯏꯗꯤ ꯅꯪꯗ ꯑꯗꯣ ꯃꯅꯨꯡꯗꯔ ꯅ ꯄꯥꯟꯝ ꯇꯧꯒꯦ ꯕꯤꯜꯗꯤꯡ ꯃꯄꯥꯟꯗꯔ ꯃꯅꯨꯡꯗ ꯊꯣꯡꯕ
ꯅꯠꯇꯦ ꯃꯅꯨꯡꯗꯗꯤ ꯂꯩꯕ ꯀꯤꯌꯦ ꯃꯄꯥꯟ
ꯑꯗꯨꯅꯤꯕ ꯑꯗꯨꯒꯤ ꯑꯣꯏꯕꯅꯤꯕ ꯃꯄꯥꯥꯟꯗ ꯑꯣꯏꯕꯅꯤꯅꯦꯕ ꯅꯪ
ꯃꯅꯨꯡ ꯃꯅꯨꯡꯒꯤꯗꯤꯀꯣ ꯑꯩꯈꯣꯏ ꯃꯃꯝꯗꯥꯏꯗ ꯃꯩ ꯃꯩ ꯊꯥꯟꯕ ꯆꯪꯉꯦꯕ ꯑꯗꯣ ꯃꯝꯗ꯭ꯔꯤꯉꯩꯗ ꯍꯥꯟꯅ ꯆꯪꯕꯅꯦ ꯑꯩꯈꯣꯏꯗꯤꯀꯣ ꯃꯐꯝꯁꯤꯡꯩꯗ ꯂꯣꯏ ꯊꯥꯟꯗꯧꯕꯅꯦꯕ ꯃꯗꯤ ꯆꯪꯃ ꯀꯤꯗꯤ ꯀꯤ ꯇꯂꯦꯕ
ꯑꯗꯣ ꯃꯤ ꯀꯌꯥ ꯁꯤꯔꯒ ꯊꯝꯕꯅꯣ ꯑꯗꯨꯕꯨ
ꯃꯤ ꯊꯝꯕ ꯍꯥꯏꯁꯦ ꯃꯤ ꯊꯝꯕ ꯍꯥꯏꯁꯦ ꯑꯗꯨꯝ ꯊꯝꯃꯒ ꯑꯗꯨꯝ ꯂꯩꯕ ꯅꯠꯇꯦꯗ ꯑꯩꯈꯣꯏꯒꯤ ꯈꯨꯗꯛꯇ ꯒꯥꯔꯤ ꯑꯦꯛꯁꯤꯗꯦꯟꯒꯨꯝꯕ ꯇꯧ
ꯑ
ꯀꯩ ꯍꯥꯏꯁꯦ ꯂꯝꯕꯤꯗꯒ ꯒꯥꯔꯤ ꯑꯗꯨꯗ ꯄꯨꯂꯤꯁ ꯀꯥꯡꯕꯨꯅꯅꯦ ꯄꯨꯔꯒ ꯉꯥꯛꯇꯪꯒꯤ ꯉꯍꯥꯛꯇꯪꯒꯤ ꯊꯝꯕꯅꯤꯗ ꯊꯝꯃꯒ ꯀꯩꯒꯨꯝꯕ ꯍꯌꯦꯡꯒꯨꯝꯕ ꯑꯗꯨꯝ ꯅꯣꯡꯉꯥꯜꯂꯒ ꯅꯣꯡ ꯅꯣꯡꯉꯥꯟꯕꯗ ꯃꯣꯏ ꯐꯦꯃꯤꯂꯤꯁꯤꯡꯗꯣ ꯂꯥꯛꯑꯒ ꯑꯗꯨꯝ ꯄꯨꯔꯒ ꯑꯗꯨꯝ ꯆꯠꯄꯅꯦꯕ ꯀꯨꯏꯅ ꯊꯝꯕ ꯅꯠꯇꯦꯗ ꯑꯩꯈꯣꯏꯒꯤ ꯃꯤ ꯑꯁꯤꯕ ꯊꯝꯐꯝ ꯍꯥꯏꯔꯒ ꯑꯗꯨꯝ ꯃꯇꯝ ꯆꯨꯞꯄ ꯑꯗꯨꯝ ꯊꯃ ꯂꯩꯕ ꯅꯠꯇꯦꯕ
ꯑꯩꯗꯤ ꯑꯗꯨꯨꯃꯥꯏꯅ ꯊꯝꯕ꯭ꯔꯥ ꯍꯥꯏꯅ ꯈꯟꯕꯀꯣ ꯍꯥꯏꯕꯗꯤ ꯃꯤ ꯈꯔ ꯂꯧꯎꯅꯗꯦꯅ ꯍꯥꯏꯕꯗꯤ ꯄ꯭ꯔꯣꯕ꯭ꯂꯦꯝ ꯂꯩꯕꯒꯤ ꯂꯧꯔꯣꯏ ꯑꯗꯨꯃꯥꯏꯅ ꯇꯧꯔꯣꯏ ꯖꯁꯇꯤꯁ ꯐꯪꯕꯤꯈ꯭ꯔꯣ ꯀꯩꯅꯣ ꯑꯗꯨ ꯑꯗꯨꯝ ꯉꯥꯡꯉꯒ ꯂꯩ ꯅꯪꯅꯤ
ꯍꯣꯏ ꯑꯗꯨꯒꯨꯝꯕꯗꯤ ꯑꯗꯨꯒꯨꯝꯕꯗꯤ ꯊꯝ ꯊꯝꯃꯦꯕꯀꯣ ꯑꯗꯨꯒꯨꯝꯕ ꯀꯦꯁꯀꯨꯝꯕ ꯂꯩꯕꯗꯤ ꯇꯥ ꯃꯈꯩꯗꯤꯝ ꯊꯝꯃꯦ ꯊꯝꯃꯅꯦꯕ ꯑꯌꯥꯝꯕ ꯑꯗꯨꯒꯤ ꯀꯦꯁ ꯀꯌꯥ ꯂꯥꯛꯇꯦꯕ ꯅꯃꯨꯛꯁꯤꯒꯤ ꯑꯉꯥꯡꯅꯤ ꯁꯤꯕꯗꯣ
ꯑꯥ
ꯑꯗꯨꯒꯨꯝꯕꯗꯤ ꯀꯨꯏ ꯀꯨꯏꯅ ꯊꯝꯕꯅꯦ ꯀꯩꯒꯨꯝꯕ ꯒꯥꯔꯤ ꯑꯦꯛꯁꯤꯗꯦꯟ ꯎꯝ ꯑꯗꯨꯗꯤ ꯑꯗꯨꯗꯤ ꯂꯩꯕꯥꯛꯀꯤ ꯏꯔꯥꯡ ꯂꯩꯕꯥꯛꯀꯤ ꯏꯔꯥꯡ ꯁꯤꯕꯒꯨꯝ ꯑꯗꯨꯒ ꯀꯨꯏꯅ ꯊꯝꯃꯦꯕꯔ ꯅ ꯀꯤ ꯍꯥꯏꯔꯒ ꯑꯣ ꯑꯉꯥꯡꯅꯤ ꯊꯝꯕꯗꯣ
ꯎꯝ
ꯑꯗꯨꯗꯁꯨ ꯑꯩ ꯇꯥꯔꯤꯅꯦ ꯑꯩꯈꯣꯏꯗꯤ ꯀꯩꯁꯨ ꯈꯟꯗꯦꯗ
ꯀꯣꯏꯕ ꯂꯥꯛꯑꯣꯅꯦ ꯀꯩꯁꯨ ꯂꯩꯇꯕꯅꯦ ꯅꯣꯏ ꯂꯥꯛꯑ ꯑꯩꯅ ꯌꯦꯡꯉꯛ ꯑꯦ ꯁꯤꯗꯤ ꯀꯤꯒꯗꯕ ꯖꯒꯥ ꯅꯠꯇꯦꯅ ꯑꯗꯨꯝ ꯈꯟꯒꯅꯦꯕ ꯍꯥꯏꯗꯤ ꯖꯒꯥ
ꯑꯗꯨ ꯑꯣꯏꯔꯁꯨ ꯍꯣꯏ ꯑꯗꯨ ꯑꯣꯏꯔꯁꯨ ꯑ ꯀꯩ ꯍꯥꯏꯗꯣꯏꯅꯣ ꯀꯗꯤ ꯀ ꯀꯅꯤ ꯍꯥꯏ
ꯅꯨꯡꯗꯥꯡꯗꯗꯤ ꯈꯔ ꯀꯤꯕ ꯐꯥꯎꯋꯦꯕꯀꯣ ꯑꯗꯨ ꯑꯣꯏꯔꯁꯨ ꯌꯥꯝ ꯍ ꯃꯅꯦ ꯄꯤꯗ
ꯕꯨꯠꯀꯤ ꯐꯤꯂꯝꯗ ꯑꯗꯨꯃꯥꯏꯅ ꯃꯣꯔꯣꯛꯇ ꯊꯝꯃꯒ ꯀꯩꯅꯣ ꯇꯧꯕꯗꯣ ꯍꯥꯏꯕꯗꯤ ꯕꯨꯠꯀꯤ ꯐꯤꯂꯝ ꯑꯗꯨꯝ ꯌꯦꯡꯕꯅꯤꯅꯀꯣ ꯍꯥꯏꯁꯦ ꯑꯗꯨꯃꯥꯏꯅ ꯇꯧꯒ ꯍꯥꯏꯕꯒꯤ ꯋꯥꯈꯜꯗꯣ
ꯎꯝ ꯑꯗꯨꯒꯤꯅꯦ ꯍꯥꯟꯅꯗꯤ ꯌꯥꯝ ꯀꯤꯔꯝꯕꯅꯦ ꯀꯤꯔꯝꯕꯅꯦ ꯍꯥꯏꯗꯤ ꯍꯥꯟꯅꯗꯤ ꯁꯤꯒꯤ ꯖꯒꯥ ꯦ ꯄꯨꯡꯃ ꯃ ꯃ ꯑꯃꯒ ꯑꯩꯈꯣꯏꯒꯤ ꯍꯨꯃꯥꯡ ꯍꯥꯏꯒꯗ꯭ꯔꯥ ꯀꯩꯅꯣꯒꯤꯁꯦ ꯀꯩꯅꯣ ꯐ꯭ꯂꯣꯔ ꯀꯩꯀꯥ ꯐꯖꯅ ꯊꯥꯗ꯭ꯔꯤꯉꯩꯗꯤꯀꯣ ꯌꯥꯝ ꯀꯤꯕꯅꯦꯕ ꯑꯗꯨꯗꯤ ꯃꯅꯨꯡꯒꯤꯁꯦ ꯑꯩꯈꯣꯏꯒꯤ ꯐꯨꯠ ꯄꯥꯠꯀꯤ ꯀꯩꯅꯣ ꯊꯥꯕꯗꯣ ꯑꯗꯨꯅ ꯂꯣꯏꯅ ꯊꯥꯔꯦꯕꯀꯣ ꯑꯁ ꯑꯩꯈꯣꯏ ꯈꯨꯟꯅꯥꯟ ꯑꯃꯅꯤ
ꯍꯧꯖꯤꯛꯇꯤ ꯍꯣꯏ ꯐꯖꯅ ꯀꯩꯅꯣ ꯁꯦꯝꯕꯤꯕꯒꯤ ꯂꯥꯏꯒꯨꯝꯕ ꯐꯖꯅ ꯊꯥꯜꯂꯗꯤ ꯍꯥꯏꯗꯤ ꯌꯥꯎꯗꯤ ꯌ ꯌꯥ ꯝ ꯑꯣꯏ
ꯍꯣꯏ
ꯃꯥꯝ꯭ꯔꯗꯤ ꯀꯅꯤꯕ
ꯀꯤꯗ꯭ꯔꯕꯅꯤ ꯀꯤꯗ꯭ꯔꯕ ꯅꯣꯏ ꯍꯩꯅꯧꯗꯣ ꯂꯣꯏꯔꯀꯥꯟꯗ ꯍꯦꯛꯄ ꯂꯥꯛꯑꯣ ꯍꯩꯅꯧ ꯌꯥꯝ ꯄꯥꯜꯂꯦ
ꯑꯩꯁ ꯑꯗꯨꯃꯥꯏ ꯑꯗꯨꯗ ꯍꯩꯅꯧ ꯄꯥꯟꯕ
ꯍꯩꯅꯧ ꯄꯥꯜꯂꯦ ꯀꯩꯅꯣꯒꯤ ꯑꯩꯈꯣꯏꯒꯤ ꯑꯩꯈꯣꯏꯒꯤ ꯃꯅꯨꯡꯁꯦ ꯑꯩ ꯂꯩꯕ ꯃꯅꯨꯡꯁꯦ ꯈꯣꯏꯒꯤ ꯔꯦꯟ ꯃꯅꯨꯡꯁꯦ ꯍꯩꯅꯧ ꯌꯥꯝ ꯄꯥꯜꯂꯦꯕ ꯍꯩꯅꯧ ꯄꯥꯝꯕꯤ ꯉꯛꯇꯥꯅꯤ
ꯑꯁ ꯏꯌꯦꯗ ꯅꯣꯏꯒꯤ ꯍꯩꯅꯥꯎꯗꯨꯗꯤ ꯃꯣꯏ ꯁꯤꯕ ꯃꯣꯏꯒꯤ ꯊꯋꯥꯏꯅ ꯆꯥꯔꯝꯒꯅꯤ
ꯑꯩ ꯑꯗꯣ ꯃꯅꯨꯡꯗ ꯅꯠꯇ꯭ꯔꯁꯨꯀꯣ ꯁꯤꯒꯤ ꯃꯄꯥꯟꯒꯤ ꯂꯝꯕꯤ ꯄꯔꯦꯡꯗꯣ ꯍ ꯍꯥꯏꯩꯅꯎ ꯄꯥꯕꯤ ꯉ ꯇꯅꯦꯕ ꯍꯩꯅꯧ ꯌꯥꯝ ꯊꯥꯏꯌꯦ ꯂꯥꯛꯕꯗ ꯈꯔ ꯄꯨꯕꯤꯒꯦꯁꯦ ꯆꯥꯕ ꯂꯣꯏꯔꯀꯥꯟꯗ ꯍꯥꯏꯔꯣꯀꯣ
ꯅ ꯄꯨꯔꯥꯛꯑꯣꯅꯦ
ꯄꯨꯔꯛꯀꯦ ꯄꯨꯔꯛ ꯀꯦ ꯁꯤ ꯍꯥꯎꯋꯦ ꯍꯥꯏꯌꯦ ꯑꯩꯗꯤ ꯌꯥꯝꯐꯥꯎ
ꯣꯜꯂꯕꯣꯗ
ꯃꯨꯟꯗꯤ ꯃꯨꯟꯗ꯭ꯔꯤꯗ ꯃꯨꯟꯕꯒ ꯉꯥꯏ ꯉ ꯉꯝꯗꯧ ꯃꯜꯂꯦ ꯁꯤ ꯍꯥꯎꯃꯗ ꯂꯣꯏ ꯃꯤꯅꯅꯦ ꯂꯣꯏ ꯍꯦꯅꯩꯌꯦꯕ
ꯉꯔꯥꯡ ꯄꯨꯔꯛꯄꯗꯨꯗꯤ ꯌꯥꯝ ꯍꯥꯎꯋꯦꯍꯦ ꯁꯤ ꯁꯥꯏꯟꯁ ꯁꯦꯟꯇꯔꯒꯤ ꯄꯨꯔꯛꯄꯗꯣ ꯍꯥꯎ ꯃꯟꯕꯒꯤ ꯑꯁ ꯆꯥꯕꯗꯣ ꯆꯥꯎꯥꯕꯗꯣ ꯑꯩꯗꯤ ꯂꯣꯏꯔꯦ
ꯍ ꯑꯩꯁꯨꯅꯦ ꯉꯔꯥꯡ ꯑꯃꯈꯛ ꯄꯨꯔꯛꯑꯦ ꯑꯩꯁꯒ ꯑꯩ ꯑꯩ ꯂꯩꯐꯝꯗ ꯑꯃꯈꯛ ꯄꯨꯔꯛꯑꯒ ꯑꯩꯈꯣꯏ ꯉꯔꯥꯡ ꯆꯥꯔꯦ ꯆꯥꯔꯒ ꯑꯁ ꯍꯥꯎꯋꯦ ꯍꯥꯎꯋꯦ ꯑꯃꯈꯛ ꯄꯨꯔꯛꯄ꯭ꯔꯣ ꯅꯪꯉꯣꯟꯗ ꯍꯥꯎꯋꯦ
ꯑꯍꯨꯝ ꯄꯨꯔꯛꯄꯗꯣ ꯑꯆꯥꯔ ꯇꯧꯔꯦ ꯑꯗꯨꯒ ꯑꯃ ꯂꯣꯏꯁꯤꯟꯈ꯭ꯔꯦ ꯑꯗꯨꯒ ꯑꯃ ꯍꯧꯖꯤꯛ ꯇꯪꯈꯥꯏ ꯑꯃ ꯂꯩꯥꯏꯌꯦ
ꯎꯝ ꯍꯥꯎꯋꯦ ꯉꯔꯥꯡꯒꯤꯗꯣ ꯑꯩꯅ ꯑꯃꯈꯛ ꯄꯨꯔꯛꯄꯗꯣ ꯑꯩꯅ ꯊꯣꯏꯗꯣꯛꯎꯗꯕ ꯍꯥꯏꯇꯥꯔꯦ ꯁꯤꯒꯤ ꯑꯩꯈꯣꯏ ꯖꯒꯥꯗ ꯑꯗꯨꯝ ꯍꯧꯕꯅꯤꯅꯀꯣ ꯑꯗꯨꯝ ꯂꯩꯕꯅꯤꯅ
ꯎꯝ
ꯀꯩꯁꯨ ꯆꯪꯗꯦꯗꯥ ꯑꯩꯈꯣꯏ ꯑꯩꯈꯣꯏ ꯑꯩ ꯀꯌꯥ ꯑꯁꯥꯅꯤꯗꯦꯔ ꯃꯠꯇ ꯏꯃꯥꯟ ꯑꯃ ꯄꯨꯔ ꯄꯠꯇꯗ ꯑꯃꯨꯛ ꯈꯔ ꯈꯔ ꯆꯥꯏ ꯑꯅꯧꯕ ꯃꯆꯥꯕꯗꯤ ꯐꯥꯗꯤ ꯐꯥꯕꯅꯦ
ꯍꯩ ꯆꯥꯕꯗꯤ ꯏꯥꯁꯨ ꯐꯩꯅ
ꯐꯩꯌꯦ ꯑꯗꯣ ꯑꯣ ꯐꯗꯤ ꯐꯩꯌꯦ ꯑꯩꯈꯣꯏꯒꯤ ꯆꯥꯛꯈꯥꯎ ꯍꯥꯡ ꯍꯥꯡꯉꯩꯗ ꯆꯥꯕꯗꯤ ꯐꯠꯇꯦ ꯑꯩꯈꯣꯏ ꯆꯥꯛ ꯆꯥꯛ ꯇꯧꯕ ꯇꯥꯏꯃꯤꯡꯗꯣ ꯑꯗꯨꯗꯣ ꯆ ꯑꯗꯨ ꯌꯥꯝ ꯐꯩ ꯑꯩꯈꯣꯏ ꯍꯛꯆꯥꯡꯁꯨ ꯑꯗꯨꯝ ꯁꯦꯡꯕ ꯑꯩꯈꯣꯏꯒꯤ ꯌꯥꯝ ꯌꯥꯝ ꯀꯥꯟꯅꯩꯗ ꯌꯥꯝ ꯐꯕꯅꯤꯗ
ꯑꯗ ꯑꯩꯁꯨꯦ ꯃꯪꯒꯤꯁꯨ ꯌꯥꯝ ꯆꯠꯅꯤꯡꯕꯅꯦ
ꯃꯪꯒꯤ ꯑꯣ ꯃꯪꯒꯦ ꯍꯥꯏꯔꯒ ꯑꯩꯅ ꯑꯃꯨꯛ ꯄꯨꯔꯛꯄꯗꯣ ꯑꯁ ꯇꯧꯤꯗꯤ ꯌꯥꯗꯤ ꯌꯥꯕꯅꯤꯅꯦ ꯑꯩ ꯌꯥꯝꯝ ꯄꯃꯦꯒꯤ ꯄꯨꯔꯥ ꯄꯨꯖ ꯆꯥꯍꯧꯗꯕꯣ ꯑꯥ ꯑꯗꯨꯒꯤ ꯃꯪꯒꯦꯗꯣ ꯃꯤ ꯆꯥꯕ ꯃꯤ ꯂꯩꯇꯗꯅ ꯀꯩꯅꯣ ꯇꯧꯔꯦ ꯃꯊꯛꯇ ꯀꯉꯣ ꯀꯪꯍꯜꯂꯣꯏ ꯌꯥ ꯌꯥ ꯂꯩꯔꯦ
ꯀꯃꯔꯤ
ꯃꯊꯪ ꯃꯊꯪ ꯆꯍꯤꯁꯤꯗꯤ ꯑꯆꯥꯔ ꯇꯧꯁꯤꯀꯣ
ꯑꯁꯦꯅꯦ ꯇꯧꯁꯦꯕꯖ ꯁꯥꯁꯤꯅꯦ
ꯍꯣꯏ ꯑꯗꯨꯒꯤ ꯇꯥꯏꯃꯤꯡꯗꯣ ꯑꯩ ꯀꯩꯅꯣ ꯇꯧꯕꯅꯦ ꯕꯛꯀꯦꯠ ꯑꯃꯃꯨꯛ ꯍꯦꯛꯄꯅꯦꯕ ꯕꯛꯀꯦꯠ ꯑꯃꯃꯨꯛ ꯍꯦꯒ ꯑꯉ ꯇꯣ ꯏꯃꯥꯟꯅꯕꯤ ꯆꯥꯅꯤꯡꯉꯦ ꯍꯥꯏꯇꯥꯔꯦ ꯍꯥꯏꯔꯛꯄ ꯑꯗꯨꯒꯤ ꯏꯅꯥꯎꯄꯥꯣꯏꯒꯤ ꯈꯔ ꯄꯤꯕ ꯃꯣꯏ ꯃꯣꯏꯒꯤ ꯈꯔ ꯄꯤꯈꯤꯕꯅꯦꯕ
ꯪ ꯀꯦꯅꯤꯡꯉꯦ ꯑꯗꯨꯒ ꯆꯝꯄ꯭ꯔꯥꯁꯨ ꯍꯟꯗꯛꯇꯁꯦ ꯆꯝꯄ꯭ꯔꯥ ꯃꯍꯤ ꯊꯥꯔꯒ ꯂꯩꯕꯅꯦ ꯑꯌꯨꯛꯇ ꯑꯌꯨꯛꯇ ꯀꯣ ꯑꯌꯨꯛꯇ ꯆꯥꯛ ꯊꯣꯡꯕ ꯇꯝꯗꯨꯀꯣ ꯍꯥꯏꯗꯤ ꯑꯇ ꯇꯣꯃ ꯅꯤꯗ ꯃꯍꯤ ꯊꯥꯔꯒ ꯂꯩꯕꯅꯦꯕ
ꯃꯍꯤ ꯊꯛꯄ ꯍꯥꯏ ꯑꯣ ꯏꯁꯤꯡ ꯑꯁꯥꯕꯗ ꯏꯁꯤꯡ ꯑꯁꯥꯕꯗ ꯁ ꯊꯨꯡꯉꯒ
ꯑꯥ ꯑꯗꯨꯃꯥꯏꯅ ꯊꯥꯛꯄꯅꯦ ꯍꯣꯏ
ꯍꯣꯏ ꯑꯗꯨꯃꯥꯏꯅ ꯑꯗꯨꯃꯥꯏꯅ ꯊꯛꯄꯁꯦ ꯑꯗꯨꯃꯥꯏꯅ ꯊꯛꯄꯁꯦ ꯐꯩꯌꯦ ꯑꯩꯈꯣꯏꯒꯤ ꯀꯩ ꯍꯥꯏꯁꯤꯔ ꯄꯣꯛꯁꯦ ꯄꯛ ꯅꯣꯏꯕꯗꯣ ꯑꯗꯨꯁꯨ ꯍ ꯅꯤꯡꯉꯥꯏꯕ
ꯎꯝ
ꯆꯄꯔꯥꯗꯤ ꯑꯝꯐꯥꯕꯖꯥꯏ ꯑ ꯆꯥ ꯑꯁꯥꯕꯗ ꯑꯗꯨꯝ ꯀꯩꯅꯣ ꯇꯧꯔꯒꯅꯦ ꯁꯣꯡꯉꯒ ꯊꯛꯄꯗꯣ ꯃꯍꯤꯗꯣ ꯆꯥꯖꯣ ꯍꯥꯎꯕꯅꯦ
ꯑꯗꯨꯗ ꯊꯛꯄꯅꯦ ꯑꯗꯣ ꯈꯔ ꯏꯁꯥꯁꯦ ꯈꯔ ꯔꯤꯐ꯭ꯔꯦꯁ ꯑꯣꯏꯌꯦꯕ
ꯕ꯭ꯔꯥ ꯑꯩ ꯆꯄ꯭ꯔꯥ ꯍꯥꯏꯌꯦ ꯃꯪꯒꯦ ꯑꯗꯨꯁꯨꯅꯦ ꯑꯩꯈꯣꯏꯒꯤ ꯄ꯭ꯂꯥꯁꯇꯛ ꯃꯅꯨꯡ ꯑꯩꯣꯏꯅ ꯅꯝꯗꯂꯒ ꯑꯩꯈꯣꯏꯒꯤ ꯁꯣꯏꯕꯨꯝꯒꯤ ꯇꯥꯏꯞꯇ ꯅꯝꯕ ꯊꯝꯕꯗꯣ ꯑꯗꯨꯁꯨ ꯍꯥꯎꯋꯦ ꯆꯦꯅꯤ ꯈꯔ ꯆꯥꯏꯁꯤꯜꯂꯒ
ꯃꯪꯁꯨ ꯑꯗꯨꯗꯨ ꯃꯪꯒꯤ ꯃꯔꯨꯁꯨ ꯑꯗꯨꯝ ꯍꯥꯑꯣꯏ ꯑ ꯃꯔꯔꯨ ꯐꯥꯎ ꯐꯋꯦ
ꯍꯩ ꯀ꯭ꯔꯨꯁꯨ ꯍꯥꯎꯕꯅꯦ ꯆꯥꯛ ꯆꯥꯠꯇꯣꯛꯑꯒ ꯆꯥꯕꯗꯣ
ꯍꯩꯒꯨꯔꯨꯁꯦ ꯑꯍꯥꯎꯕꯗꯤ ꯍꯥꯎ ꯍꯣꯏ ꯍꯒ꯭ꯔꯨꯖ
ꯎꯝ ꯑꯩꯗꯤ ꯍꯥꯎꯒꯦꯔ ꯍꯥꯎꯋ ꯍꯩꯔꯨꯗꯤꯀꯣ ꯍꯥꯎꯒꯦꯔꯥ ꯍꯥꯎꯔꯣꯏꯒꯦꯔꯥ ꯑꯩ ꯁꯤ ꯆꯥꯛ ꯆꯥꯇꯣꯛꯧꯕꯒ ꯑꯃꯃꯝ ꯑꯗꯨꯝ ꯎꯝꯃꯒ ꯑꯩꯈꯣꯏꯒꯤ ꯀ꯭ꯋꯥ ꯆꯥꯕꯒꯤ ꯇꯥꯏꯞꯇ ꯎꯕꯗꯣ ꯑꯗꯨ ꯀ ꯍꯥꯏ ꯍ ꯎꯝ ꯌꯥꯝ ꯅꯨꯡꯉꯥꯏꯌꯦ
ꯍꯩꯒꯤ ꯍꯥꯏꯔꯗꯤ ꯑꯩꯅ ꯄꯥꯝꯗꯕꯁꯦ ꯍꯩꯗ ꯎꯝ ꯑꯩꯅ ꯆꯥꯅꯤꯡꯗꯕ ꯍꯥꯏꯔꯗꯤ ꯑꯁꯤꯁ ꯍꯩꯕꯣꯡꯗꯣ ꯍꯩꯕꯣꯡ ꯍꯩꯕꯣꯡ
ꯁꯤꯡꯒꯟ ꯍꯩꯕꯣꯡ ꯍꯥꯏꯔꯣ
ꯃꯖꯦ ꯐꯗꯣ
ꯍ ꯍꯣꯏ ꯍꯣꯏ ꯍ ꯆ ꯆ ꯆꯁ ꯂꯨꯔꯒ ꯑꯩꯁꯨ ꯄꯥꯝꯗꯦꯗ ꯃꯔꯨꯒꯨꯝꯕꯗꯤ ꯑꯗꯨꯝ ꯐꯨꯠꯂꯒ ꯆꯥꯕꯕꯨꯗꯤ ꯌꯥꯏꯕꯀꯣ ꯆ ꯍꯩꯕꯨꯡꯗꯨꯗꯤ ꯆꯥꯥꯁꯜꯂꯨꯔꯒ ꯑꯩꯈꯣꯏꯅ ꯏꯁꯆꯥꯗꯣ ꯌꯥꯝ ꯁꯥꯕ
ꯍꯥꯏꯣ ꯍꯥꯏꯗꯣ ꯑꯩꯗꯤ ꯑꯃ ꯐꯥꯎ ꯄꯥꯝꯗ꯭ꯔꯦ ꯑꯗꯨꯗꯤ ꯆꯥꯗꯕꯁꯨ ꯌꯥꯏꯗ
ꯀꯌꯥ ꯄꯥꯝꯗꯦ ꯑꯗꯨꯗꯤ
ꯑꯗ ꯎꯝ ꯄꯥꯏꯌꯦ ꯄꯥꯎꯁꯨ ꯄꯥꯗꯅꯦ
ꯄꯥꯏꯅꯦꯄꯥꯜꯗꯤ ꯈ ꯑꯗꯨꯝ ꯌꯥꯏ ꯂꯩ ꯈ꯭ꯋꯥꯏꯗꯒꯤ ꯍꯩ ꯀꯩꯅꯣ ꯈꯥꯡꯕꯁꯦ ꯈꯪꯕ꯭ꯔꯥ ꯆꯥꯕꯗ ꯀꯔꯤ ꯍꯥꯏꯁꯤꯔ ꯈꯥꯡꯕ ꯍꯥꯏꯒꯗ꯭ꯔꯥ ꯀꯔꯤ ꯍꯥꯏꯗ꯭ꯔꯥ ꯈꯪꯗꯦ ꯑꯩꯈꯣꯏꯒꯤ ꯀꯔꯤ ꯍꯥꯏꯁꯤꯔ ꯀꯩꯅꯣꯗꯣ ꯑ ꯌꯥ ꯀꯨꯡꯒꯟꯕ ꯀꯥꯏꯅꯗ ꯑꯁꯪꯕꯗꯣ ꯊꯪꯕ꯭ꯔꯣ
ꯈꯪꯗꯦ
ꯑꯗꯨꯗꯤ ꯈꯥꯡꯕꯅꯦ
ꯈꯪꯅꯅꯤ ꯅꯪ ꯍꯥꯏꯕ ꯀꯩ ꯍꯣꯔꯦꯟ ꯍꯥꯏꯔꯛꯑꯣ
ꯍꯣꯏ ꯍꯥꯏꯔ ꯍꯥꯏꯔꯀꯦ ꯍꯥꯏꯔꯀꯦ ꯊꯃ